ꯍꯂ
ꯑꯣꯐ
ꯇꯕ
ꯍꯣꯏ ꯇꯥꯏ
ꯑ ꯇ꯭ꯔꯣ
ꯃꯔ ꯏꯒꯂ
ꯍꯥ
ꯂꯔ ꯑꯦ
ꯑꯣ ꯑꯣ ꯀ ꯏꯟꯁꯥꯡ ꯆꯥꯔꯦ ꯉꯁꯤꯗꯤ ꯇꯥꯛꯗꯤ ꯇꯥꯔꯝꯒꯅꯤꯅ
ꯍꯣꯏ ꯆꯥꯔꯦ
ꯎ ꯎ ꯀꯔꯤ ꯃꯊꯦꯜ ꯆꯥꯔꯦ ꯉꯁꯤ
ꯑ ꯀꯝꯁꯋꯥꯏ
ꯑꯁ ꯑꯍꯥꯎꯕꯅꯤꯅ
ꯅꯠꯇꯤꯌꯦ ꯍꯥ ꯍꯨꯍꯨ ꯍꯣꯏ ꯍꯥꯎꯋꯦ ꯍꯣꯏ ꯑꯁꯤꯒꯤꯗꯤ ꯍꯥꯎ ꯍꯥꯎꯋꯦ
ꯍꯣꯏ ꯍꯧꯖꯤꯛꯀꯥꯟꯗꯤ ꯁꯝꯃꯔ ꯑꯣꯏꯕꯒꯤ ꯀꯥꯡꯁꯣꯏꯅ ꯍꯦꯟꯅ ꯅꯨꯡꯉꯥꯏꯕꯅꯤ
ꯑꯣ ꯎꯝ ꯑꯩꯈꯣꯏꯁꯨ ꯆꯥꯔꯕ꯭ꯔꯣ
ꯃꯈꯣꯟ ꯌꯥꯝ ꯊꯣꯛꯑꯦ ꯅꯪ ꯕꯦꯛꯒ꯭ꯔꯥꯎꯟ ꯃꯈꯣꯟ ꯌꯥꯝ ꯊꯣꯛꯑꯦꯕ
ꯆꯤ
ꯍꯣꯏ ꯆꯥꯔꯦ ꯑꯩꯗꯤ ꯍꯧꯖꯤꯛ ꯆꯥꯛ ꯆꯥꯔꯒ ꯕꯣꯣꯔ ꯌꯦꯡꯉꯒ ꯍꯥꯞ ꯂꯩꯕꯒꯤꯀꯣ ꯃꯄꯥꯟꯗ ꯑꯗꯨꯝ ꯂꯩꯥꯛ ꯁꯍꯃꯟꯕꯒꯤ ꯔꯨꯝ ꯃꯅꯨꯡꯗꯀꯣ
ꯎꯝ
ꯍꯜꯂꯣ
ꯑ ꯍ
ꯍꯣꯏ ꯇꯥꯏ ꯇꯥꯏ ꯅꯪ ꯅꯋꯥ ꯅꯨꯡꯉꯥꯏꯇꯕꯒꯤꯔ
ꯀꯔꯤ ꯃꯊꯜ ꯆꯥꯏ ꯉꯁꯤ
ꯑꯩ ꯉꯁꯤꯅꯁꯥꯏ
ꯑꯦ ꯑꯣ ꯍꯥꯎ꯭ꯔ
ꯍꯣꯏ ꯁꯥꯗꯤ ꯈꯔꯗꯤ ꯍꯥꯎꯋꯦꯅ
ꯑ
ꯆꯝꯐꯨꯠꯇꯒꯤꯗꯤ ꯈꯔ ꯍꯦꯟꯅ ꯍꯥꯎꯋꯦꯅ
ꯑ ꯍꯣꯏ ꯆꯄꯀ ꯆꯅ ꯆ ꯍꯅꯦ
ꯑꯩ ꯚꯤꯟꯁꯒꯤ ꯀꯔꯤꯔꯥ ꯚꯤꯟꯁꯒꯤ ꯃꯅꯥꯗꯣ
ꯑꯣ
ꯑꯗꯨ ꯆꯝꯐꯨꯠ ꯆꯥꯏ
ꯑꯣ ꯑꯗꯨꯗꯤ ꯍꯥꯎꯕꯔꯅꯦ
ꯍꯣꯏ ꯑꯗꯨꯁꯨ ꯍꯥꯎꯕꯅꯦ ꯁꯥꯒꯗꯤ ꯀꯨꯝꯕꯥꯏꯅꯦꯁꯟꯗꯤ ꯑꯗꯨꯝ ꯌꯥꯕꯅꯦ
ꯎꯝ
ꯉꯁꯤ ꯀꯗꯥꯏ ꯀꯗꯥꯏ ꯆꯠꯂꯦ ꯌꯨꯝ ꯈꯛꯇ ꯂꯩꯕ꯭ꯔꯥ ꯑꯗꯨꯒ ꯅꯠꯇ꯭ꯔꯒ ꯊꯕꯛꯀꯨꯝꯕ ꯆꯠꯄ꯭ꯔꯥ
ꯑꯩ ꯑꯈꯣꯏꯒꯤ ꯆꯥ ꯀ꯭ꯂꯥꯁ ꯆꯠꯂꯦ ꯀꯂꯥ꯭ꯁ ꯀꯥꯅꯩ ꯈꯔ ꯑꯃꯨꯛꯀ ꯑꯗꯨꯗꯤ ꯆꯜꯂꯦ ꯑꯗꯨꯒ ꯍꯜꯂꯛꯑꯦ
ꯎꯝ ꯑꯗꯨꯒ ꯍꯧꯖꯤꯛ ꯂꯥꯏꯔꯤꯛ ꯏꯕ
ꯍꯣꯏ ꯆꯥꯛ ꯆꯥꯔꯒ ꯍꯜꯂꯛꯏ ꯍꯧꯖꯤꯛꯇꯤ
ꯇꫭꯋꯥꯔꯝꯒꯅꯤꯅ ꯑꯗꯨꯗꯤ ꯍꯤ ꯍꯤ ꯇꯨꯝ ꯇꯨꯝ ꯇꯨꯝꯅꯤꯡꯈ꯭ꯔꯕꯣ
ꯇꯨꯝꯗꯦ ꯇꯨꯝꯅꯤꯡꯗꯦ꯫
ꯅꯪꯒꯤ ꯅꯪ ꯍꯧꯖꯤꯛ ꯂꯩꯕ ꯃꯐꯝꯗꯒꯤ ꯀꯔꯤ ꯍꯥꯏꯁꯤꯔꯥ ꯍꯨꯏꯒꯨꯝꯕ ꯂꯩꯕꯒꯤꯔ
ꯍꯣꯏ ꯑꯈꯣꯏꯒꯤ ꯅꯥꯏꯕ꯭ꯔꯗꯥ ꯍꯨꯏ ꯂꯩꯌꯦ
ꯑ ꯑꯗꯨꯒꯤ ꯃꯈꯣꯟ ꯑꯣꯏꯔꯝꯒꯅꯤ
ꯍꯣꯏ ꯑꯩꯈꯣꯏꯗꯤ ꯍꯣꯁꯇꯦꯜꯗ ꯂꯩꯌꯦ
ꯑꯣ ꯑꫭ
ꯑꯗꯨꯗꯤ ꯅꯪ ꯉꯁꯤ ꯀꯔꯤ ꯇꯧꯕ꯭ꯔꯥ
ꯉꯁꯤ ꯑꯗꯨꯝ ꯂꯩꯗ ꯌꯨꯝ ꯌꯨꯝꯗ ꯑꯗꯨꯝ ꯂꯩꯗ
ꯑꯣ
ꯔꯨꯝ ꯑꯩꯒꯤ ꯌꯨꯝ ꯃꯅꯥꯛꯇꯀꯣ
ꯑ
ꯃꯣꯠ ꯃꯟꯕꯩ ꯈꯔ ꯁꯦꯡꯉꯦ
ꯑ
ꯑ
ꯑꯗꯨꯒ ꯑꯗꯨꯝ ꯐꯣꯟ ꯑꯗꯨꯝ ꯌꯥꯝꯃꯨꯛ ꯒꯦꯝꯒꯨꯝꯕ ꯁꯥꯟꯅꯔꯒꯀꯣ
ꯑꯣ ꯑꯥ
ꯑꯗꯨꯝ ꯂꯩꯕꯅꯤꯗ
ꯑꯣ ꯀꯔꯤꯒꯦꯝ
ꯑꯁ ꯑꯩꯗꯤ ꯐꯨꯠꯕꯣꯜ ꯑꯗꯨꯝ ꯁꯥꯟꯅꯕꯅꯤꯗ
ꯑꯣ
ꯅꯪ ꯒꯦꯝꯁꯥꯟꯅꯕ꯭ꯔꯥ
ꯑꫭ ꯍꯣꯏ ꯁꯅꯥꯗꯦ
ꯍꯨꯝ ꯅꯨꯄꯤꯁꯤꯡꯖꯨ ꯁꯥꯟꯅꯕ ꯌꯥꯝ ꯂꯩꯕꯅꯦ
ꯑꯥ
ꯍꯌꯦꯡꯗꯤ ꯀꯗꯥꯏ ꯆꯠꯀꯦꯔꯥ
ꯍꯌꯦꯡ ꯍꯌꯦꯡꯁꯨ ꯀ꯭ꯂꯥꯁ ꯆꯠꯀꯅꯤ
ꯑꯣ
ꯕꯤꯎꯖꯤ ꯌꯥꯝ ꯑꯣꯏꯅꯦ ꯑꯗꯨꯗꯤ
ꯍꯣꯏ ꯈꯔ ꯌꯥꯝ ꯅꯠꯇꯦ ꯈꯔ
ꯅꯈꯣꯏꯗꯤ ꯁꯨꯇꯤꯒꯨꯝꯕ ꯂꯩꯇꯦ
ꯑꯥ ꯂꯩꯌꯦ ꯂꯩꯌꯦ ꯁꯦꯀꯦꯟ ꯁ꯭ꯇꯦꯞ ꯑ ꯍꯣꯏ ꯁꯝꯃꯔ ꯚꯦꯀꯦꯁꯟꯗꯤ ꯂꯣꯏꯔꯦ ꯂꯣꯏꯈ꯭ꯔꯦ ꯑ ꯂꯥꯁ ꯋꯤꯛꯇ ꯂꯣꯏꯈ꯭ꯔꯦ
ꯑꯣ ꯑꯗꯨꯁꯨ ꯍꯟꯗꯛ ꯗꯤꯁ ꯁꯇꯔꯗꯦꯗꯀꯣ
ꯍꯥꯥ
ꯗꯤꯁ ꯁꯇꯔꯗꯦꯗ ꯑꯩ ꯃꯐꯝ ꯑꯃꯨꯛ ꯆꯠꯀꯅꯤꯕ ꯑꯩꯁꯨ
ꯑ
ꯍꯟꯗꯛ ꯑꯩ ꯈꯨꯟꯗ ꯂꯩꯕ ꯑꯩꯒꯤ ꯈꯨꯟꯗꯀꯣ
ꯑꯣ
ꯁꯨꯇꯤ ꯂꯥꯛꯄꯅꯤꯕ ꯕꯤꯀꯦꯁꯟ
ꯑꯣ
ꯑꯗꯨ ꯅꯦꯛꯁ ꯑꯣ ꯗꯤꯁ ꯑ ꯀꯃꯤꯡ ꯁꯦꯇꯔꯗꯦꯗ ꯑꯗꯨꯝ ꯑꯃꯨꯛ ꯆꯠꯀꯅꯤ ꯑꯩꯁꯨ ꯑꯁ ꯑꯈꯣꯏ ꯈꯨꯟꯗ ꯗꯤ ꯅꯣꯡ ꯆꯨꯃꯟꯕꯒꯤꯀꯣ ꯚꯤꯀꯦꯁꯟ ꯂꯥꯛꯑꯁꯨ ꯑꯗꯨꯝ ꯏꯟꯖꯣꯏꯃꯦꯟ ꯐꯖꯅ ꯇꯧꯍꯧꯗꯦ
ꯑꯣ ꯑꯣ
ꯅꯈꯣꯏ ꯃꯐꯝꯗ ꯏꯪꯕ꯭ꯔꯥ ꯅꯠꯇ꯭ꯔꯒ ꯁꯥꯕ꯭ꯔꯥ
ꯍꯧꯖꯤꯛꯗꯤ ꯁꯥꯗꯦ ꯗꯨꯁꯨ
ꯑꯣ ꯂꯩꯕꯗꯤ ꯑꯗꯨꯝ ꯅꯨꯡꯉꯥꯏꯕ꯭ꯔꯥ ꯂꯩꯕꯗꯤꯗꯨꯝ ꯅꯨꯡꯉꯥꯏꯕ꯭ꯔꯣ
ꯀꯔꯤ ꯍꯥꯏꯕ
ꯅꯨꯡꯉꯥꯏꯕ꯭ꯔꯣ ꯅꯈꯣꯏ ꯂꯩꯕ ꯃꯐꯝꯗꯣ
ꯍꯣꯏ ꯅꯨꯡꯉꯥꯏꯌꯦ
ꯎꯝ
ꯌꯥꯝ ꯅꯨꯡꯉꯥꯏ
ꯊꯥꯏꯃꯦ
ꯍꯣꯏ ꯐꯩꯌꯦ
ꯏꯆꯤꯟ ꯏꯅꯥꯎ ꯀꯌꯥ ꯂꯩꯕ꯭ꯔꯥ
ꯑꯥ ꯃꯔꯤ ꯂꯩꯌꯦ
ꯅꯪꯅ ꯂꯁ ꯋꯥꯟ ꯑꯣꯏꯕ꯭ꯔꯥ
ꯑꯩꯅ ꯁꯤꯒꯤ ꯊ꯭ꯔꯠꯅꯦ
ꯑꯣ ꯅꯨꯄꯥ ꯈꯛꯇ
ꯑ ꯅꯨꯄꯤ ꯅꯨꯄꯤ ꯑꯅꯤ ꯑꯗꯨꯒ ꯅꯨꯄꯥ ꯑꯅꯤ ꯍꯣꯏ
ꯁꯦꯀꯦꯟꯔ ꯍꯥꯏꯕ꯭ꯔꯥ ꯊꯥ꯭ꯔꯗꯔꯥ
ꯊ꯭ꯔꯗ
ꯑꯣ ꯑꯗꯨꯠꯇ
ꯑ ꯑꯦꯝ ꯑꯥ ꯀꯩ ꯍꯥꯏꯁꯤꯔꯥ ꯑꯇꯣꯟꯕꯗꯤ ꯅꯨꯄꯤ ꯅꯠꯇ꯭ꯔꯒ ꯅꯨꯄꯥꯔꯥ ꯅꯪꯒꯤ ꯃꯈꯥꯗ
ꯑ ꯑꯩꯒꯤ ꯃꯈꯥꯗ ꯅꯨꯄꯥꯅꯦ
ꯑꯗꯨ ꯅꯨꯄꯤꯗꯗꯤ ꯅꯪꯅ ꯑꯇꯣꯝꯕꯤ ꯑꯣꯏꯈ꯭ꯔꯦꯅꯦ
ꯈꯪꯗꯦꯗ
ꯅꯨꯄꯤꯅꯗꯤ ꯑꯗꯨꯗꯤ ꯅꯪ ꯐꯖꯅ ꯂꯨꯅ ꯇꯧꯔꯝꯒꯅꯤꯅ
ꯅꯠꯇꯦꯗ ꯆꯃꯅ ꯇ
ꯑꯗꯨ ꯑꯣꯏꯔꯁꯨ ꯄꯤ ꯈꯔ ꯀꯔꯤ ꯍꯥꯏꯁꯤꯔ ꯈꯔ ꯀꯩ ꯍꯩꯁꯔꯥ ꯑꯇꯣꯝꯕꯤꯁꯤꯡꯁꯤ ꯐꯖꯅ ꯁꯞꯄꯣꯔꯠꯁꯨ ꯄꯤꯌꯦꯅ
ꯍꯥ ꯍꯥ ꯅꯠꯇꯦ
ꯑꯁꯦꯡꯕꯅꯦ ꯑꯩꯅ ꯍꯩꯕꯁꯦ ꯆꯨꯝꯕ ꯋꯥꯔꯤꯅ ꯂꯥꯟꯕꯗꯤ ꯅꯥꯠꯇꯦ ꯑꯩꯁꯨ ꯈꯪꯉꯦꯕ ꯑꯁ
ꯅꯪꯁꯨ ꯂꯥꯁ꯭ꯔꯥ
ꯍꯣꯏ ꯑꯩꯁꯨ ꯂꯥꯁꯅꯦ
ꯑꯥ
ꯑꯩꯁꯨ ꯂꯥꯁ ꯑꯣꯏꯕꯒꯤ ꯈꯪꯉꯦ ꯑꯗꯨ ꯑꯣꯏꯔꯁꯨ ꯑꯩꯗꯤ ꯂꯥꯁ ꯑꯣꯏꯔꯁꯨ ꯅꯨꯄꯥ ꯑꯣꯏꯕꯒꯤ ꯒ꯭ꯌꯥꯟ ꯇꯥꯔꯕ
ꯑ ꯅꯪ ꯆꯍꯤ ꯀꯌꯥ ꯁꯨꯔꯦ
ꯑꯩ ꯇ꯭ꯋꯦꯟꯇꯤ ꯇꯨ
ꯑꯣ
ꯅꯪꯗꯤ
ꯆꯥꯟ ꯃꯥꯟꯅꯩꯌꯦ
ꯍꯥꯥ
ꯆꯥꯞ ꯃꯥꯟꯅꯩꯌꯦ ꯑꯩꯁꯨ ꯇ꯭ꯋꯟꯇꯤ ꯇꯨꯅꯦ ꯇ꯭ꯋꯦꯟꯇꯤ ꯇꯨ
ꯑꯁꯦꯡꯕꯔꯥ
ꯍꯣꯏ ꯑꯁꯦꯝ
ꯑꯩꯗꯤ ꯗꯤꯁ ꯏꯌꯥꯔ ꯇ꯭ꯋꯦꯟꯇꯤ ꯊ꯭ꯔꯤ ꯑꯣꯏꯕꯅꯤꯅ
ꯑꯩ ꯗꯤ ꯗꯤꯁ ꯏꯌꯥꯔ ꯗꯤ ꯇ꯭ꯌꯦꯟꯇꯤ ꯇꯨ
ꯑꯗꯨꯗꯤ ꯇꯨ ꯊꯥꯎꯖꯟ ꯐꯣꯔ ꯑꯣꯏꯔꯝꯒꯅꯤꯅ
ꯍꯣꯏ ꯇꯨ ꯊꯥꯎꯖꯟ ꯐꯣꯔꯅꯦ
ꯑꯥ
ꯅꯪ ꯗꯨꯊꯥꯎꯖꯟ ꯊ꯭ꯔꯤ
ꯍꯣꯏ ꯊ꯭ꯔꯤꯅꯦ
ꯑꯣ ꯑꯪ ꯁꯤ
ꯑꯗꯨꯗꯤ ꯆꯍꯤ ꯑꯃ ꯗꯤꯐ꯭ꯔꯦꯟꯁ ꯂꯩꯥꯅꯦ
ꯍꯣꯏ ꯆꯦꯍꯤ ꯕꯨꯗꯤ
ꯑꯗꯨꯗꯤ ꯑꯩꯅ ꯈꯔ ꯍꯦꯜꯂꯦ
ꯍꯣꯢ ꯅꯪ ꯂꯥꯏꯔꯤꯛ ꯇꯝꯕ꯭ꯔꯣ ꯎꯝ
ꯍꯣꯏ ꯍꯣꯏ ꯇꯝꯃꯦ
ꯑꯥ
ꯇꯝꯕ ꯂꯣꯏꯗ꯭ꯔꯤ
ꯑꯣ ꯂꯣꯢꯔꯦ
ꯂꯣꯏꯗ꯭ꯔꯤꯕ ꯌꯥꯝ ꯋꯥꯠꯂꯦꯕ
ꯅꯪ ꯀ ꯍꯥꯏꯁꯤꯔꯥ ꯅꯈꯣꯏ ꯚꯦꯀꯦꯁꯟꯗꯤ ꯀꯔꯝ ꯀꯔꯝꯕꯗ ꯄꯤꯕ꯭ꯔꯥ ꯋꯤꯟꯇꯔꯁꯨ ꯄꯤꯕ꯭ꯔꯥ
ꯍꯣꯏ ꯋꯤꯟꯇꯔꯗꯁꯨ ꯗꯤꯁꯦꯝꯕꯔꯗ ꯄꯤꯌꯦ ꯑ ꯍꯣꯏ ꯈ꯭ꯔꯤꯁꯃꯤꯥꯁꯗ
ꯐꯖꯅ ꯚꯦꯀꯦꯁꯟꯁꯨ ꯂꯥꯛꯂꯒ ꯅꯨꯡꯉꯥꯏꯔꯝꯒꯅꯤꯅ
ꯅꯠꯇꯦꯗꯥ ꯚꯦꯀꯦꯁꯟꯗꯤ ꯁꯦꯕꯦꯟ ꯗꯦꯁ ꯈꯛꯇ ꯄꯤꯦ
ꯑꯗꯨ ꯑꯣꯏꯔꯁꯨ ꯍꯦꯟꯅ ꯂꯥꯎꯕ ꯌꯥꯕ ꯅꯠꯇ꯭ꯔꯣ ꯅꯈꯣꯏꯗꯤ
ꯅꯠꯇ꯭ꯔꯥ ꯁꯚꯦꯟ ꯗꯦꯖ ꯄꯤꯔꯗꯤ ꯃꯇꯝ ꯈꯔꯗꯤ ꯍꯦꯜꯂꯒ ꯁꯨꯇꯤ ꯂꯥꯎꯕ ꯃꯥꯜꯂꯦꯅ
ꯑꯁ ꯑꯩꯈꯣꯏ ꯃꯄꯥꯟꯗ ꯌꯨꯝꯗ ꯅꯠꯇꯕ ꯃꯄꯥꯟꯗ ꯂꯩꯕꯁꯤꯡꯁꯤꯀꯣ
ꯎꯝ
ꯁꯨꯇꯤ ꯂꯥꯔꯒ ꯑꯃꯨꯛ ꯃꯐꯝ ꯃꯐꯝꯗ ꯍꯟꯕꯗꯣ ꯅꯨꯡꯉꯥꯏꯇꯕꯅꯤ ꯑꯩꯗꯤ ꯑꯩꯁꯨ ꯍꯧꯖꯤꯛꯀꯥꯟ ꯑꯩꯩ ꯃꯐꯝꯗ ꯍꯅꯤꯡꯉꯥꯏ ꯌꯥꯝ ꯇꯟꯕꯅꯦ ꯅꯨꯡꯉꯥꯏꯇꯕꯅꯦ ꯅꯪꯁꯨ ꯑꯣꯏꯔꯝꯒꯅꯤꯅ
ꯍꯣꯏ ꯃꯥꯅꯤ ꯍꯣꯏ ꯃꯥꯅꯦ
ꯑꯗꯨ ꯑꯩꯈꯣꯏ ꯏꯁꯇꯨꯗꯦꯟ ꯑꯣꯏꯕꯒꯤꯀꯣ ꯑꯩꯈꯣꯏ ꯇꯥꯟꯅꯗꯤ ꯑꯩꯈꯣꯏ ꯖꯣꯕ ꯐꯪꯗ꯭ꯔꯤ ꯐꯥꯎꯗꯤ ꯑꯗꯨꯝ ꯍꯣꯠꯅꯕ ꯇꯥꯗꯅ
ꯑꯣ
ꯂꯩꯅꯤꯡꯗ꯭ꯔꯁꯨ ꯅꯠꯇ꯭ꯔꯣ ꯅꯈꯣꯏ ꯃꯐꯝꯗꯤ ꯅꯦꯡꯋꯥꯛ ꯅꯨꯡꯉꯥꯏꯕ꯭ꯔꯥ
ꯍꯣꯏ ꯅꯨꯡꯉꯥꯏꯌꯦ ꯑꯩꯈꯣꯏꯗꯤ ꯏꯝꯐꯥꯜꯗ ꯂꯩꯌꯦ
ꯎꯝ ꯐꯔꯅꯦ ꯑꯩꯈꯣꯏ ꯑꯗꯨꯅ ꯈꯔ ꯂꯥꯞꯄꯒꯤꯀꯣ
ꯑ
ꯐꯔꯦ ꯑꯗꯨꯗꯤ ꯍꯣꯔꯦꯟꯅ ꯄꯥꯎ ꯐꯥꯎꯅꯔꯁꯤꯀꯣ ꯇꯥꯕ꯭ꯔꯥ
ꯍꯣꯏ ꯇꯥꯏꯌꯦ ꯑꯣ ꯇꯥꯏꯌꯦ ꯍꯣꯏ ꯇꯥꯏꯌꯦ ꯍꯣꯏ ꯅꯪꯁꯨ ꯃꯪ ꯐꯔꯣꯀꯣ
ꯍꯣꯏ ꯊꯝꯃꯒꯦꯀꯣ
ꯑꯣꯏ
ꯍꯣꯏ ꯊꯝꯃꯦ ꯅꯉꯥ ꯊꯝꯃꯣ ꯅꯨꯄꯤꯅ ꯊꯝꯕꯅ ꯐꯥꯕꯅꯦ ꯍꯣꯏ ꯐꯔꯦ